ꯄꯥꯕꯥ?
ꯇꯥꯏꯌꯦ ꯇꯥꯏꯌꯦ
ꯎꯝ ꯅꯦꯠꯋꯥꯔꯛꯁꯦ ꯌꯥꯗ꯭ꯔꯦꯅꯦ ꯁꯤꯡ ꯇꯥꯗꯦ ꯅꯈꯣꯟ
ꯀꯩꯒꯤꯔꯣ ꯑꯩꯈꯣꯏꯒꯤ ꯋꯥꯔꯤ ꯁꯥꯏꯌꯦ
ꯁꯦꯡꯕ꯭ꯔꯥ ꯑꯩꯒꯤ ꯈꯣꯟꯗꯤ
ꯁꯦꯡꯉꯦ ꯁꯦꯡꯉꯦ
ꯑꯁ! ꯌꯥꯗ꯭ꯔꯦꯅꯦ ꯅꯪ ꯅꯈꯣꯟꯁꯤꯗꯤ
ꯇꯥꯗꯕ꯭ꯔꯥ?
ꯁꯦꯡꯅ ꯇꯥꯗꯕ
ꯎꯝII
ꯈꯪꯗ꯭ꯔꯦ ꯑꯩ ꯅꯦ ꯋꯥꯔꯛꯅꯔꯥ?
ꯍꯧꯗꯤ ꯈꯔ ꯆꯥ ꯑ ꯁꯤꯡꯉ ꯇꯥꯏ
ꯑꯣ ꯑꯁ! ꯀꯔꯤ ꯢꯟꯁꯥꯡ ꯊꯣꯡꯁꯤꯔꯥ ꯈꯪꯗꯦII
ꯑꯗꯣ ꯃꯇꯝ ꯗꯨꯅꯦ ꯃꯊꯥ ꯁꯥꯔꯤꯁꯦ ꯏꯟꯖꯡ ꯂꯥꯎꯅꯤꯡꯉꯥꯏ ꯊꯣꯛꯂꯁꯨ ꯎꯄꯥꯏ ꯂꯩꯇꯔꯦ ꯊꯣꯡꯅꯤꯡꯉꯥꯏ ꯂꯩꯇꯕꯅꯤꯅ
ꯂꯐꯣꯏꯒꯤ ꯀꯔꯤ ꯍꯥꯏꯕ꯭ꯔꯥ ꯁ꯭ꯇꯦꯝꯗꯣꯀꯣ ꯑꯃꯥꯗꯤ ꯂꯩꯌꯦ ꯑꯗꯣ ꯏꯔꯣꯟ ꯁꯦꯝꯖꯤꯔ ꯈꯪꯗꯦII ꯏꯔꯣꯟꯕ ꯑꯣꯏꯅ ꯁꯦꯝꯁꯤꯔꯥ ꯑꯃꯈꯛꯇ ꯂꯩꯕ ꯁꯦꯝꯕ ꯇꯥꯔꯦ
ꯈꯔ ꯊꯥꯔꯒ ꯆꯥꯎꯑꯣ
ꯑꯁꯥꯕ ꯉꯥꯛꯇ ꯆꯥꯕꯒꯤꯀꯣ ꯑꯩꯒꯤ, ꯑꯜꯁꯥꯔ ꯑꯃꯨꯛꯀ ꯊꯣꯛꯑꯦ ꯍꯦ ꯄꯤꯝꯄꯜꯁ ꯒ ꯊꯣꯛꯑꯦ
ꯈꯣꯏꯗꯤ ꯑꯜꯁ꯭ꯔ ꯍꯣꯏꯁꯦ ꯑꯗꯨꯝ ꯆꯥꯕꯅꯤꯅꯥ ꯃꯊꯟꯇ ꯑꯗꯨꯝ ꯐꯥꯕ
ꯍꯣꯏ, ꯍ ꯂꯟ ꯂꯝꯍꯦꯟꯕꯤꯁꯤꯡ ꯉꯥꯛꯇ
ꯎꯝꯝ ꯊꯣꯛꯅꯤꯪ ꯊꯣꯛꯂꯖꯨ ꯎꯄꯥꯏ ꯂꯩꯇꯦ ꯍꯦ ꯍꯦ
ꯎꯄꯥꯏ ꯂꯩꯇꯦ ꯆꯥꯗꯕ ꯌꯥꯗꯕꯅꯦ ꯁꯤꯁꯦ
ꯎꯝꯝ
ꯑꯁ! ꯑꯩ ꯑꯩꯈꯣꯏ ꯑꯃꯦꯠꯄ ꯑꯣꯏꯅ ꯆꯥꯔꯒꯦ ꯑꯁꯤ ꯆꯥꯔꯔꯣꯏ ꯉꯔꯥꯡꯒꯤ ꯏꯟꯖꯥꯡ ꯆꯥꯔꯒ ꯑꯃꯦꯠꯄ ꯑꯣꯏꯅ ꯆꯥꯔꯒꯦ ꯍꯣꯔꯦꯟ ꯅꯤꯡ ꯅꯨꯡꯊꯤ ꯅꯨꯡꯊꯤꯟꯗꯒꯤ ꯏꯔꯣꯟꯕ ꯑꯣꯏꯅ ꯆꯥꯔꯒꯦ ꯇꯜꯂꯦ ꯍꯨꯖꯤꯛ ꯑꯩ ꯁꯤ ꯊꯦꯝꯅꯤꯉꯥꯏ
ꯊꯕꯛ ꯂꯩꯇ꯭ꯔꯗꯤ ꯐꯖꯅ ꯇꯨꯝꯃꯨꯅꯦ
ꯈꯪꯗꯦ ꯑꯩ ꯇꯨꯝꯁꯨ ꯇꯨꯝꯅꯤꯡꯗꯦ
ꯑꯃꯥꯗꯤ ꯍꯧꯒꯠꯇ꯭ꯔꯤꯕ꯭ꯔꯣ
ꯍꯧꯒꯠꯇ꯭ꯔꯤ ꯋꯥꯠꯂꯤ ꯃꯥꯗꯤ
ꯉꯥꯡꯗꯤ ꯑꯉꯥꯡ
ꯏꯅꯦꯅ ꯄꯝꯃꯦ ꯍꯧꯖꯤꯛꯇꯤ ꯍꯤꯞꯄ꯭ꯔꯒ ꯂꯩꯕꯅꯦ ꯐꯃꯨꯡꯗ
ꯑꯣ
ꯑꯩꯁꯦ ꯑꯃꯨꯛꯀ ꯍꯤꯗꯥꯛ ꯊꯛꯇꯣꯔꯤꯅꯤ ꯉꯔꯥꯡꯗꯣ ꯑꯃꯨꯛꯀ
ꯎꯝ
ꯆꯠꯄ ꯂꯤꯡ ꯃꯐꯝꯗ ꯑꯗꯣ ꯏ ꯊꯣꯛ ꯋꯥꯠꯂꯤ ꯑꯃꯨꯛꯀ ꯊꯛꯑꯣꯑꯕ ꯍꯤꯗꯥꯛꯁꯤꯡꯗꯣ ꯍꯤꯗꯥꯛ ꯈꯛꯇ ꯄꯤ ꯇꯨ ꯊꯛꯔꯗꯤ ꯏꯅꯔꯖꯤ ꯂꯩꯔꯔꯣꯏ ꯍꯥꯏꯕ
ꯑꯣ ꯑꯗꯨꯗꯤ ꯑꯗꯨꯝ ꯄꯣꯊꯥꯔꯒ ꯂꯩꯕ ꯇꯥꯔꯦ ꯊꯕꯥꯛ ꯀꯔꯤꯁꯨ ꯇꯥꯎꯒꯅꯨ
ꯈꯪꯗ꯭ꯔꯦꯅꯦ ꯑꯩꯒꯤ ꯈꯣꯡꯁꯦ
ꯅꯨꯃꯤꯠ ꯑꯗꯨꯅꯦ ꯆꯍꯤ ꯁꯨꯗꯧꯔꯦ
ꯎꯝ ꯃꯥꯅ ꯈꯟꯕꯒ ꯌꯥꯝ ꯀꯨꯏꯅ ꯅꯥꯔꯦ ꯍꯥꯏꯕ ꯃꯥꯅꯁꯨ
ꯍꯣꯏ
ꯑꯗꯣ ꯅꯨꯃꯤꯠ ꯑꯅꯤ ꯊꯛꯑꯣ ꯎꯝ ꯅꯨꯃꯤꯠ ꯑꯅꯤ ꯊꯛꯑꯒ ꯏ ꯊꯣꯛꯇ꯭ꯔꯗꯤꯀꯣ ꯇꯥꯔꯛꯑꯣ ꯁꯣꯝꯗꯗꯤ ꯎꯝ ꯎꯝ ꯂꯥꯛꯀꯅꯨ ꯃꯤ ꯐꯕꯁꯨ ꯐꯠꯇꯕꯁꯨ ꯂꯥꯛ ꯄꯅꯤꯅ ꯌꯥꯔꯔꯣꯏ ꯅꯪ ꯑꯃꯨꯛꯀ ꯂꯥꯛꯀꯅꯨ ꯏ ꯊꯣꯛꯇ꯭ꯔꯗꯤ ꯀꯣꯜ ꯇꯧꯔꯛꯑꯣ ꯃꯥ ꯂꯥꯛꯑꯒ ꯁꯤꯟꯕꯤꯒꯦ ꯍꯥꯏꯕ
ꯑꯣ ꯑꯣ ꯑꯣ ꯑꯣ ꯐꯌꯦꯅꯦ ꯑꯗꯨꯗꯤ
ꯎꯝ
ꯈꯪꯗ꯭ꯔꯦꯗ ꯅꯪꯒꯤ ꯈꯣꯡꯁꯦ ꯆꯍꯤ ꯁꯨꯗꯧꯔꯦ
ꯇꯣ ꯏ ꯊꯣꯛꯇ꯭ꯔꯗꯤ ꯑꯁ ꯈꯪ ꯑꯩ ꯀꯤꯌꯦ ꯁꯤ ꯏ ꯊꯣꯛꯇ꯭ꯔꯗꯤ ꯕ꯭ꯂꯦꯠꯒꯨꯝꯕꯅ ꯈꯥꯏꯔꯒ ꯏ ꯗꯣ
ꯑꯁ
ꯂꯧꯊꯣꯛꯅꯤꯉꯥꯏ ꯇꯧꯔꯁꯦ ꯍꯥꯏꯌꯦ
ꯑꯩꯌꯥ ꯄꯦꯟ ꯀꯤꯂꯔꯒꯨꯝꯕꯗꯤ ꯆꯥꯔꯣꯏꯗꯕ꯭ꯔꯥ
ꯈꯪꯗ꯭ꯔꯦ ꯑꯗꯨ ꯇꯧꯔꯁꯦ ꯍꯧꯖꯤꯛꯁꯦ ꯄꯦꯟ ꯀꯤꯂꯔꯒꯨꯝꯕ ꯂꯧꯕ ꯇꯥꯔꯦ ꯑꯩ ꯈꯪꯕ ꯉꯝꯃꯔꯣꯏ ꯎꯝ ꯉꯝꯔꯔꯣꯏ ꯎꯝ
ꯆꯥꯅꯕ ꯇꯥꯑꯣ ꯑꯗꯨꯗꯤ ꯀꯤꯌꯦ ꯑ ꯁꯦꯡꯕ ꯑꯁ ꯑꯗꯨ ꯇꯥꯎꯔꯒ ꯐꯥꯕꯗꯤ ꯌꯥꯔꯤꯗꯅ ꯈꯔ ꯑꯃ ꯑꯅꯤꯗꯅ ꯑꯗꯨꯅꯦ ꯑꯃꯨꯛ ꯇꯥꯎꯔꯒ ꯑꯃꯨꯛꯀ ꯅꯥꯔꯗꯤ ꯑꯁ ꯌꯥꯝ ꯃꯥꯡꯒꯅꯤ ꯅꯪꯒꯤꯁꯦ
ꯑꯩꯒꯤ ꯈꯣꯡꯁꯦ ꯗꯣꯛ ꯇꯔ ꯁꯤꯡꯁꯨ ꯒ꯭ꯌꯥꯟ ꯇꯥꯗ꯭ꯔꯦꯅꯦ ꯃꯣꯏ ꯃꯣꯏ ꯃꯣꯏꯗ ꯌꯦꯡꯉꯁꯦ ꯂꯥꯎꯊꯣꯛꯈ꯭ꯔꯁꯦ ꯈꯛꯇ ꯍꯥꯏꯕꯀꯣ
ꯎꯝ ꯑꯁꯤ ꯑꯗ ꯑꯩꯈꯣꯏ ꯈꯨꯟꯗ ꯑꯗꯨꯝ ꯂꯥꯏꯌꯦꯡ ꯅꯪꯒꯤꯗꯤ ꯑꯗꯨꯝ ꯐꯩꯗ
ꯎꯝ
ꯌꯨꯝꯗꯁꯨ ꯂꯩꯕ ꯐꯪꯕ ꯃꯄꯥꯟ ꯂꯣꯝꯗ ꯆꯠꯂꯗꯤ ꯄꯩꯁꯥꯁꯨ ꯌꯥꯝ ꯆꯥꯡꯒꯅꯦꯕ
ꯎꯝ ꯄꯩꯁꯥ ꯌꯥꯝ ꯇꯤꯡꯉꯤꯅꯦ
ꯀꯥꯗ ꯂꯩꯕꯔꯣ ꯅꯠꯇ꯭ꯔꯒ ꯀꯤꯆꯟꯗ ꯑꯣꯏ ꯂꯩꯕ꯭ꯔꯣ
ꯀꯥꯗ ꯂꯩꯌꯦ
ꯒ꯭ꯌꯥꯟ ꯇꯥꯗ꯭ꯔꯦ ꯅꯪꯒꯤꯁꯦ
ꯎꯝ ꯉꯆꯦꯟ ꯉꯁꯤ ꯆꯍꯤꯕꯨꯗꯤ ꯑꯗꯨꯝ ꯂꯩꯥꯕ ꯇꯥꯔꯦ ꯐꯥꯏ ꯂꯩꯇ꯭ꯔꯦ
ꯍꯣꯏ ꯃꯊꯥꯡꯗꯒꯤ ꯂꯥꯛꯑꯣ
ꯎꯝ
ꯑꯁ ꯀꯣꯛ ꯆꯤꯛꯄꯅ ꯂꯣꯏꯔꯦ ꯑꯩ ꯏꯈꯣꯟ ꯇꯥꯢꯌꯦ ꯏꯁꯥꯅ
ꯀꯔꯤ ꯇꯧꯕꯒꯤꯔ ꯈꯪ꯭ꯗꯔꯦ
ꯑꯩ ꯈꯣꯟꯁꯦꯡꯕ꯭ꯔꯥ ꯍꯧꯖꯤꯛꯇꯤ
ꯁꯦꯡꯉꯦ ꯍꯣꯢ
ꯑꯁ ꯃꯥꯏꯗ ꯑꯃꯨꯛꯀ ꯄꯤꯝꯄꯜꯁ ꯊꯣꯛꯏꯅꯦ ꯑꯁ ꯌꯥꯗ꯭ꯔꯦ ꯊꯣꯛ ꯊꯣꯛꯄꯃ ꯊꯣꯛꯄ ꯃꯇꯝ ꯃꯐꯝꯗꯀꯣ ꯑꯃꯨꯛꯀ ꯊꯣꯛꯄ
ꯎꯝ
ꯑꯗꯣ ꯑꯩꯒꯤ ꯄꯤꯝꯄꯥꯜ ꯅꯥꯁꯨ ꯅꯥꯏꯌꯦꯕ ꯆꯥꯎ ꯆꯥꯎꯔꯒ ꯍꯝ ꯍꯣꯢ ꯂꯨꯝꯅꯤꯡꯉꯦ ꯂꯥꯛꯅꯤꯡꯕꯅ ꯂꯣꯢꯔꯦ
ꯍꯟꯗꯥꯛ ꯆꯍꯤ ꯀ꯭ꯔꯤꯁꯃꯥꯁꯇꯗꯤ ꯉꯟꯅ ꯂꯥꯛꯀꯅꯤ
ꯂꯥꯛꯑꯣ ꯉꯟꯅ ꯗꯦꯠ ꯋꯥꯟ ꯊꯣꯛꯑꯒ ꯍꯜꯂꯛꯑꯣ ꯈ꯭ꯔꯤꯁꯃꯥꯁ ꯀꯤꯔꯣꯜꯒꯨꯝꯕ ꯆꯠꯃꯤꯟꯅꯗꯕ ꯀꯨꯏꯔꯦ
ꯑꫭ ꯑꯗꯨꯝ ꯑꯩꯗꯤ ꯑꯗꯨꯝ ꯌꯥꯎꯋꯤꯗ
ꯑꯣ ꯍꯥ ꯉꯁꯤꯗꯒꯤ ꯈ꯭ꯔꯤꯁꯃꯥꯁꯁꯨ ꯀꯦꯔꯣꯜꯒꯨꯝꯕꯁꯨ
ꯎꯝ ꯍꯟꯗꯛ ꯆꯍꯤꯗꯤ ꯐꯖꯅ ꯅꯩꯊꯔꯁꯦ ꯃꯤ ꯃꯌꯥꯝ ꯄꯨꯜꯂꯒ
ꯎꯝ
ꯍꯧꯖꯤꯛꯇꯤ ꯇꯨꯝ ꯅꯪ ꯐ꯭ꯔꯤ ꯂꯩꯒꯗ꯭ꯔꯥ
ꯍꯧꯖꯤꯛꯇꯤ ꯍꯣꯢ ꯐ꯭ꯔꯤ ꯂꯩꯌꯦ
ꯑꫭ ꯐꯥꯏꯌꯦ ꯑꯗꯨꯗꯤ
ꯐꯤ ꯂꯣꯟꯕꯗꯨꯁꯨ ꯇꯥꯟꯕ
ꯎꯝ
ꯂꯥꯡꯁꯨ ꯌꯥꯎꯗ꯭ꯔꯤꯅꯦ ꯂꯪ ꯂꯧꯅꯤꯡꯉꯥꯏꯁꯨ ꯆꯠꯄ ꯉꯝꯗꯕ ꯑꯁ ꯎꯄꯥꯢ ꯂꯩꯇꯦ
ꯊꯥ ꯊꯥ ꯊꯥꯈ꯭ꯔꯣꯅꯦ ꯃꯤꯉꯣꯟꯗ ꯅꯪꯅ ꯀꯜꯂꯔ ꯗꯗꯣ ꯎꯝ
ꯑꯩꯅ ꯐꯖꯅ ꯌꯦꯡꯗ꯭ꯔꯗꯤ ꯌꯥꯗꯕ
ꯑꯥ ꯑꯥ ꯑꯥ ꯑꯃꯨꯛꯀ ꯑꯅꯥꯕ ꯌꯦꯡꯗꯣꯏꯕꯀꯣ ꯅꯪꯉꯣꯟꯗ ꯂꯩꯕ ꯇꯥꯔꯗꯤ ꯃꯇꯦꯛꯇꯣ ꯄꯤꯔꯒ ꯆꯠꯄ ꯌꯥꯢ ꯌꯥꯏꯗꯅ
ꯎꯝ
ꯍ ꯉꯔꯥꯡ ꯑꯁ ꯆꯤꯡ ꯀꯥꯕꯒꯤ ꯋꯥꯏꯌꯦ ꯑꯥ ꯃꯇꯣꯟ ꯐꯥꯎ ꯀꯥꯕꯒꯤ
ꯀꯅꯥ ꯀꯅꯥ ꯀꯥꯏ
ꯑꯩꯅ ꯃꯤ ꯑꯍꯨꯝ ꯆꯠꯄ ꯑꯩꯅꯦ ꯇꯔꯥ ꯐꯥꯕꯤꯗꯣ ꯃꯥꯅꯦ ꯑꯗꯨꯒ ꯃꯥꯒꯤ ꯌꯨꯝꯗꯒꯤ ꯅꯥꯛꯄ ꯑꯃ ꯂꯩꯌꯦꯕ ꯃꯁꯥꯡ ꯁꯥꯝꯔꯒ ꯃꯁꯥꯡ ꯃꯁꯥꯝ ꯁꯥꯡꯔꯒꯀꯣ ꯑꯗꯣ ꯅꯨꯄꯤꯒ ꯆꯠꯂꯦ ꯑꯈꯣꯏ ꯑꯍꯨꯝ
ꯑꯣ
ꯅꯣꯛ ꯅꯣꯛꯔꯒ ꯆꯠꯄꯒꯤ ꯀꫭ ꯌꯥꯝ ꯋꯥꯏꯌꯦꯕ ꯆꯦꯟꯗ꯭ꯔꯖꯨ ꯅꯣꯛ ꯈ꯭ꯔꯕ ꯑꯃꯨꯛꯀ ꯅꯧꯔꯒ ꯂꯥꯛꯄ ꯌꯥꯝ ꯋꯥꯏ ꯋꯥ ꯉꯥꯡꯔꯒ ꯂꯝꯕꯤꯗ ꯆꯠꯄꯁꯦ ꯍꯣ ꯍꯣ
ꯅꯨꯡꯁꯥ ꯁꯥꯕ꯭ꯔꯥ
ꯈꯪꯗꯦ ꯃꯄꯥꯟ ꯊꯣꯛꯇ꯭ꯔꯤꯌꯦ
ꯎꯝ
ꯌꯥꯝ ꯁꯥꯗꯕ ꯃꯥꯜꯂꯤꯗ ꯁꯥꯔꯗꯤ ꯃꯅꯨꯡꯗ ꯆꯥꯡꯉꯅꯤꯕ